ꯇꯥꯕ꯭ꯔꯣ
ꯇꯥꯏꯌꯦ ꯇꯥꯏꯌꯦ
ꯌꯨꯍꯥꯔ ꯌꯨꯍꯥꯔ ꯍꯥꯕ꯭ꯔꯣ
ꯍꯜꯂꯛꯑꯦ ꯍꯜꯂꯛꯑꯦ ꯍꯜꯂꯛ ꯑꯩ ꯍꯜꯂꯛꯑꯦ ꯍꯧꯖꯤꯛꯇꯪ ꯆꯥꯛ ꯆꯥꯕ ꯂꯣꯏꯔꯒ ꯊꯕꯛ ꯑꯃꯨꯛ ꯆꯠꯊꯣꯛꯀꯦꯅ ꯁꯒꯣꯜ ꯍꯋꯥꯏꯅꯦ ꯁꯒꯣꯜ ꯍꯋꯥꯏ
ꯑꯁ ꯑꯗꯨꯅꯦ ꯇꯜꯂꯤꯁꯦ
ꯎꯄꯥꯏ ꯂꯩꯇꯦꯅꯦ
ꯎꯝꯍꯨꯝ ꯎꯐ ꯏꯕꯅꯤꯗꯨ ꯑ ꯊꯣꯛꯀꯅꯤ ꯍꯥꯏꯕꯗꯣ ꯄꯨꯡ ꯀꯌꯥꯗꯅꯣ
ꯍꯧꯖꯤꯛꯅꯦ
ꯑꯣ ꯑꯣ ꯀꯥꯏꯗꯅ ꯍꯥꯏꯕ ꯃꯥ ꯃꯥꯒꯤ ꯊꯕꯛ ꯇꯧ ꯇꯧꯅꯕꯗꯣ ꯍꯧꯖꯤꯛ
ꯈꯪꯗꯦꯅꯦ ꯀꯗꯥꯏꯗ ꯑꯣꯏꯕ ꯖꯥꯠꯅꯣ ꯎꯔꯣꯝꯄꯥꯥꯠ ꯍꯥꯏꯕ꯭ꯔꯥ ꯀꯔꯤ
ꯒꯔꯤ ꯊꯧ ꯌꯥ ꯅꯠꯇ꯭ꯔꯣꯕꯥ
ꯎꯝ ꯂꯥꯏꯁꯦꯟꯁ ꯐꯪꯅꯕ ꯗ꯭ꯔꯥꯏꯚꯤꯡ ꯇꯦꯁꯇꯣ
ꯁꯛꯇꯨꯒ ꯂꯩꯁꯦꯡꯒ ꯄꯥꯏꯔꯤꯅꯦ ꯇꯧꯔꯤꯁꯦ
ꯍ ꯍꯧꯖꯤꯛ ꯐꯥꯎ ꯂꯩꯇ꯭ꯔꯤ
ꯏꯕꯥꯟꯅꯤ ꯂꯣꯏꯕꯗ ꯏꯕꯣꯛꯍꯣꯏ ꯆꯪꯒꯦ ꯍꯥꯏꯕ꯭ꯔꯣ
ꯏꯁ ꯁꯤꯀꯤ ꯐꯥꯎ ꯌꯥꯎꯗꯕꯅ ꯁꯝ ꯀꯛꯅꯕ ꯐꯥꯎ ꯍꯧꯖꯤꯛ ꯂꯩꯇ꯭ꯔꯤ ꯀꯥꯟꯁꯤꯗ
ꯑꯁ ꯀ ꯍꯥꯏꯔ ꯂꯩꯕꯅꯤꯅꯦ
ꯑꯗꯨꯒꯤꯅꯦ ꯔꯦꯗꯤ ꯇꯧꯔꯝꯃꯣ
ꯑꯩꯔꯣ
ꯅꯣꯏꯅꯦ ꯍꯣꯔꯦꯟꯕꯨ ꯇꯥꯟꯖꯥ ꯆꯥꯗ꯭ꯔꯗꯤ
ꯕꯛꯁꯁꯨꯅꯤꯅꯦ ꯑꯩꯁꯦ ꯕꯛꯁ ꯂꯩꯇꯦꯅꯦ ꯍꯟꯗꯛꯁꯦ ꯀꯥꯉꯤꯅꯦ
ꯑꯊꯟꯗ ꯅꯠꯇꯦ ꯑꯩ ꯄꯥꯎ ꯁꯝ ꯀꯛꯅꯕ ꯄꯥꯎ ꯂꯩꯇ꯭ꯔꯦ
ꯑꯩ ꯅꯪ ꯊꯕꯛ ꯆꯠꯂꯤꯕ ꯊꯥ ꯁꯨꯗ꯭ꯔꯕ ꯅꯠꯇ꯭ꯔꯣ ꯁꯨꯈ꯭ꯔꯕ ꯅꯠꯇ꯭ꯔꯣ
ꯁꯨꯗꯔꯤ ꯍꯦ
ꯑꯗꯨ ꯀꯌꯥ ꯀꯌꯥꯗꯤ ꯄꯤꯅꯤ ꯍꯥꯏꯕꯅꯣ ꯃꯣꯏꯅ
ꯄꯤꯅꯕꯒꯤ ꯃꯔꯝ ꯂꯩꯇꯦꯅꯦ
ꯍ
ꯄꯤꯗꯦꯕ
ꯑꯣꯏ ꯀꯔꯤꯒꯤ ꯊꯕꯛ ꯇꯧꯕꯤꯔꯒ ꯄꯤꯗ꯭ꯔꯗꯤ ꯀꯩꯅꯣ
ꯑꯗꯨꯒꯤ ꯁꯦꯂꯔꯤꯒꯤ ꯃꯇꯥꯡꯁꯦ ꯍꯥꯏꯗꯦꯕ
ꯑꯗꯨ ꯍꯦꯟꯖꯤꯃꯟꯗ꯭ꯔꯣ ꯅꯤꯇꯤꯒꯤ ꯀꯧꯋꯦ ꯆꯠꯂꯦ
ꯑꯗꯨꯅꯦ
ꯈꯔꯗꯤ ꯄꯤꯕ ꯑꯃ ꯊꯣꯛꯇ꯭ꯔꯣ ꯅꯪꯁꯨ ꯀꯩ ꯑꯦ ꯃꯣꯏꯁꯨ ꯀꯩꯅꯣ
ꯍꯣꯏ ꯑꯗꯨꯒꯤ ꯑꯣꯖꯥꯕꯨꯗꯤ ꯍꯥꯏꯗꯤ ꯍꯥꯏꯗꯦꯕꯀꯣ
ꯑꯗꯨ ꯅꯪꯅ ꯍꯥꯏꯕ ꯇꯥꯕꯅꯤꯅꯦ ꯑꯦ ꯍꯥꯏꯔꯒ ꯃꯣꯏꯕꯨ ꯄꯤꯔꯛꯎ ꯍꯥꯏꯔꯗꯤ ꯃꯣꯏꯁꯤ
ꯐꯗꯦ ꯄꯅ
ꯑꯗꯨꯗꯣ ꯃꯥꯅ ꯑꯣꯖꯥꯗꯨꯅ ꯍꯥꯏꯕꯗꯨꯗꯤ ꯇꯝꯃꯣ ꯑꯗꯨꯝ ꯑꯩꯒꯤ ꯏꯁꯇꯨꯗꯦꯟ ꯃꯌꯥꯝ ꯕꯦꯁ ꯑꯃꯗꯣ ꯑꯩꯅ ꯇꯝꯃꯣ ꯑꯦꯛꯁꯄꯤꯔꯤꯟꯁꯀꯤꯁꯨꯅꯦꯀꯣ
ꯎꯝ
ꯑꯦꯛꯁꯄꯤꯔꯤꯌꯦꯟꯁꯀꯤꯅꯦꯁꯨ ꯑꯗꯨꯣ ꯊꯕꯛ ꯍꯥꯞꯅꯕꯒꯤꯁꯨ ꯄꯥꯔꯃꯤꯅꯦꯟ ꯇꯥꯅꯕꯒꯤ ꯅꯪꯒꯤꯁꯨ ꯑꯗꯨꯝ ꯂꯩꯒꯅꯤ ꯍꯥꯏꯅ ꯍꯥꯏꯕꯀꯣ
ꯑ
ꯁꯦꯂꯔꯤꯒꯤꯗꯤ ꯉꯥꯡꯗ꯭ꯔꯤꯕ ꯍꯧꯖꯤꯛ ꯇꯧꯔꯤꯁꯦ
ꯖꯤ ꯊꯥꯎ ꯃꯟꯒꯨꯝꯕꯒꯖꯨ ꯈꯔ ꯄꯤꯖꯤ ꯐꯥꯗꯅꯤꯍꯦ ꯃꯣꯏꯖꯨ
ꯍꯣꯏꯅꯦ ꯑꯗꯨꯕꯨ ꯍꯪꯗꯤꯦ ꯍꯪꯗ ꯑꯩꯒꯤꯗꯤ ꯃꯥꯡꯕꯗꯤ ꯂꯩꯇꯦꯗ ꯑꯗꯨꯝ ꯑꯩꯒꯤꯁꯨ ꯑꯦꯛꯁꯄꯤꯔꯟꯁ ꯀꯩ ꯑꯃꯨꯛ ꯆꯠꯊꯕꯅꯦ ꯑꯗꯨꯕꯨ ꯃꯣꯗꯦꯜ ꯇꯣꯞ ꯇꯣꯞꯄꯁꯨ ꯇꯧꯕꯤꯒꯦꯗꯤ ꯍꯥꯏꯕꯀꯣ ꯑꯗꯨꯗꯣ
ꯎꯝ
ꯑꯗꯨꯕꯨ ꯑꯗꯨꯗ ꯑꯗꯨꯝ ꯍꯧꯖꯤꯛ ꯃꯦꯟꯇꯔ ꯂꯩꯕꯁꯦ ꯄꯔꯃꯅꯦꯟꯒꯤ ꯇꯥꯔꯗꯤ ꯂꯩꯗꯅ
ꯎꯝ
ꯄꯔꯃꯅꯦꯟꯕꯨ ꯇꯥꯔꯗꯤ ꯐꯔꯦꯅꯦ ꯄꯔꯃꯅꯦꯟꯕꯨ ꯇꯧꯔꯗꯤ ꯊꯕꯛ ꯇꯧꯗ꯭ꯔꯁꯨ ꯑꯗꯨ ꯇꯧꯔꯗꯤ ꯌꯥꯔꯦ
ꯑꯗꯨꯕꯨ ꯈꯪꯗꯦꯅꯦ ꯑꯁ ꯃꯣꯏꯁꯦ ꯄꯩꯁꯥꯒꯤ ꯃꯇꯥꯡꯗ ꯈꯔ ꯆꯤꯞ ꯈꯔ ꯑꯣꯏꯕ ꯃꯥꯜꯂꯦꯅꯦ ꯇꯣꯂꯣꯞꯇꯤ ꯆꯥꯎꯔꯒ ꯀꯣ ꯀꯣꯔꯁ ꯑꯃꯗ ꯁꯤꯛꯁ ꯀꯣꯔꯁ ꯁꯤꯛꯁ ꯃꯟꯁꯀꯤ ꯀꯣꯔꯁ ꯐꯥꯎ ꯑꯩꯠ ꯊꯥꯎꯖꯟꯒꯨꯝꯕꯅꯦꯕ
ꯑꯥ
ꯑꯗꯨ ꯌꯦꯡꯉꯣ ꯋꯥꯟ ꯏꯌꯥꯔ ꯑꯗꯨꯒ ꯑꯇꯣꯞ ꯑꯇꯣꯞꯄ ꯑꯦꯀꯥꯎꯟꯇꯦꯟꯒꯤ ꯑꯗꯨꯗꯁꯨꯨꯝ ꯃꯌꯥꯝ ꯂꯩꯗꯅ
ꯑꯥ
ꯇꯨ ꯇ ꯑꯦꯃ ꯃꯣꯏꯁꯦ ꯕ꯭ꯔꯥꯟꯁ ꯑꯅꯤ ꯑꯍꯨꯝꯅꯦꯕ ꯑꯩꯅ ꯃꯦꯟ ꯕ꯭ꯔꯥꯟꯁꯇꯒꯤꯗꯤꯅꯦꯕ
ꯑꯣ ꯍꯧꯖꯤꯛꯗꯤ ꯑꯣꯖꯥ ꯀꯌꯥ ꯂꯩꯌꯦ ꯑꯗꯨꯗ
ꯑꯣꯖꯥꯁꯦ ꯑꯅꯤꯈꯛꯇꯪꯅꯦꯕꯀꯣ
ꯅꯪ ꯀꯥꯎꯟ ꯇꯧꯗꯣꯏꯣ ꯍꯥꯏꯕꯅꯤ
ꯑꯗꯨꯅꯦ
ꯑꯣ
ꯍꯥꯏꯕꯨ ꯑꯃꯗꯨꯗꯤ ꯍꯦꯠꯅꯦꯕꯣ ꯗꯥꯏꯔꯦꯛꯇꯔ ꯍꯥꯏꯒꯦꯔꯥ ꯄ꯭ꯔꯤꯟꯁꯤꯄꯥꯜ ꯍꯥꯏꯒꯦꯔꯥ ꯑꯗꯨꯒ ꯑꯣꯖꯥ ꯑꯃ ꯃꯦꯟꯇꯔꯅ ꯑꯩꯒ ꯏꯃꯥꯟꯅꯕ ꯑꯃꯕꯨ ꯄꯤꯛ ꯇꯧꯕꯀꯣ ꯑꯩꯈꯣꯏ ꯕꯦꯁꯇꯒꯤ
ꯎꯝꯝ ꯃꯤꯗꯤ ꯌꯥꯝꯃ꯭ꯔꯣꯏꯅꯦ ꯆꯇ꯭ꯔꯥꯁꯤꯡꯗꯣ
ꯌꯥꯝꯃꯦ ꯕꯦꯁ ꯕꯦꯁ ꯂꯩꯕ
ꯑꯩꯈꯣꯏ ꯃꯇꯝꯗꯤ ꯌꯥꯝꯗꯤꯦꯅꯦ ꯊꯦꯡꯅ ꯊꯦꯡꯃꯤꯔꯥ ꯈꯪꯗꯦ
ꯑꯦꯕ꯭ꯔꯤ ꯃꯟ ꯕꯦꯠꯁ ꯑꯅꯧ ꯑꯅꯧꯕ ꯑꯗꯨꯝ ꯂꯥꯛꯑꯦꯕ ꯑꯅꯝꯕꯗꯤ ꯍꯥꯏ ꯁ꯭ꯀꯨꯜ ꯂꯣꯏꯕ ꯑꯅꯝꯕ ꯑꯗꯨꯒꯨꯝꯕ ꯂꯥꯛꯅꯩꯌꯦ ꯀꯣꯂꯦꯖ ꯀꯥꯕ ꯑꯗꯨꯒ ꯊꯕꯛ ꯇꯧꯕꯁꯤꯡꯁꯨ ꯂꯥꯛꯑꯦꯗ ꯎ ꯎꯕꯣ ꯃꯥꯗ
ꯅꯪ ꯌꯨꯝꯗꯨꯔꯣ ꯊꯣꯛꯈ꯭ꯔꯕꯣ ꯃꯣꯏꯗ
ꯂꯩꯔꯤꯌꯦ ꯃꯄꯥꯟꯗ ꯍꯣꯏ ꯃꯣꯏ ꯃꯣꯏ ꯃꯅꯥꯛꯇꯃꯦ
ꯌꯦꯉꯣꯟ ꯇꯥꯔꯦ ꯑꯩꯁꯨꯣꯔꯦ ꯌꯥꯔꯤ ꯊꯣꯡꯅꯨꯕ ꯇꯧꯒꯦ ꯌꯥꯔꯗꯤ ꯈꯪꯗ꯭ꯔꯦ ꯑꯩꯅ ꯇꯟꯃꯗꯤ ꯍꯣꯔꯦꯟ ꯊꯣꯛꯂꯛꯄꯗ ꯍꯦꯛꯇ ꯀꯧꯔꯛꯑꯗꯤꯀꯣ
ꯑꯗꯨꯅꯦ
ꯈꯨꯗꯛ ꯈꯨꯗꯛꯇ ꯑꯁ ꯑꯗꯨꯅꯤ ꯋꯥꯏ
ꯉꯁꯤ ꯑꯣꯐꯤꯁ ꯆꯠꯇ꯭ꯔꯣ
ꯆꯠꯂꯦ ꯑꯩ ꯊꯤꯔꯒ ꯑꯩ ꯊꯦꯡꯅ ꯍꯧꯒꯠꯄꯒꯤ ꯃꯥꯕꯨ ꯊꯤꯠꯂꯒ ꯌꯨꯝꯗ ꯍꯜꯂꯛꯑꯦ ꯍꯧꯖꯤꯛꯇꯤ ꯌꯨꯝꯗꯅꯦ ꯆꯥꯛ ꯆꯥꯕ ꯆꯠꯆꯥꯥ ꯇꯣꯇꯅ ꯍꯥꯏꯔꯤ
ꯑꯆꯥ ꯑꯩꯗꯤ ꯇꯨꯝꯐꯥꯎ ꯐꯖꯅ ꯇꯨꯝꯗ꯭ꯔꯤ ꯄꯨꯡ ꯑꯅꯤ ꯈꯛꯇꯪ ꯇꯨꯝꯃꯒ ꯊꯕꯛ ꯉꯖꯥ ꯆꯠꯂꯦ ꯑꯃꯨꯛ
ꯅꯪ ꯄꯨꯡ ꯅꯥꯏꯅ ꯅꯠꯇ꯭ꯔꯣ ꯆꯠꯀꯗꯕ ꯆꯠꯄ
ꯍꯣꯏꯅꯦ ꯅꯍꯥꯟ ꯈꯔ ꯍꯦꯜꯂꯒ ꯆꯠꯄꯅꯦ ꯉꯁꯤꯁꯦ
ꯑꯥꯡꯗꯤ ꯄꯨꯡ ꯑꯍꯨꯝ ꯃꯈꯥꯏꯗ ꯌꯨꯝ ꯊꯣꯛꯑꯒ ꯏ ꯄꯨꯡ ꯑꯅꯤꯗ
ꯑ ꯇꯨꯝꯕ ꯌꯥꯗꯕꯅꯦ ꯄꯨꯡ ꯇꯔꯨꯛ ꯇꯥꯗ꯭ꯔꯤ ꯃꯃꯥꯡ ꯄꯨꯡ ꯇꯔꯨꯛ ꯇꯥꯅꯤꯡꯉꯥꯏ ꯃꯇꯝꯒꯨꯝꯕꯗ ꯇꯨꯝꯕꯅꯦ
ꯑꯩꯁ ꯑꯩꯗꯤ ꯍꯦꯛ ꯀꯥꯔꯒ ꯂꯣꯏꯔꯦ ꯃꯤꯅꯤꯠ ꯃꯉꯥ ꯐꯥꯎ ꯐꯥꯗꯦ ꯋꯥꯕꯒꯤꯔ ꯈꯪꯗꯦ
ꯀꯦ ꯑꯦꯐ ꯁꯤꯁꯨ ꯆꯠꯅꯤꯡꯉꯥꯏ ꯇꯧꯔꯣꯏ ꯃꯥꯁꯨ ꯑꯗꯨꯝ ꯂꯩꯔꯦ ꯄꯨꯡ ꯃꯔꯤ ꯃꯈꯥꯏ ꯃꯉꯥ ꯇꯥꯗ ꯇꯥꯕ ꯃꯇꯝꯗꯨꯗ
ꯒꯦꯠ ꯍꯥꯡꯕꯤꯗ꯭ꯔꯕꯣ ꯃꯥꯗꯤ
ꯍꯥꯡꯕꯅꯦ ꯑꯗꯨꯗꯤ ꯉꯍꯥꯟꯈꯔꯦꯗ ꯑꯃ ꯊꯣꯛꯈ꯭ꯔꯕꯗꯣ
ꯑꯗꯨꯗꯗ ꯃꯥ ꯉꯟꯅꯠ ꯆꯠꯇ꯭ꯔꯤꯗꯣ ꯍꯥꯏꯕꯅꯤꯗ ꯍꯣꯏ ꯂꯣꯏꯌꯦꯦ ꯍꯦꯛ ꯊꯧꯔꯛꯄꯗ
ꯍꯣꯏꯅꯦ ꯒꯦꯠ ꯂꯣꯟꯕꯒꯤꯅꯦ ꯀꯔꯤꯅꯣ
ꯐꯗꯥꯏꯅꯦ ꯑꯗꯨꯗꯤ ꯎꯝ
ꯍꯧꯖꯤꯛ ꯏꯕꯥꯅꯤ ꯂꯦꯡꯊꯣꯛꯅꯕ ꯇꯧꯔꯦ
ꯏꯕꯥꯅꯤꯔꯣ
ꯎꯝ ꯋꯦꯗꯔ ꯑꯁꯤꯒ
ꯋꯦꯗꯔꯗꯤ ꯁꯤ ꯉꯥꯛꯇꯅꯤꯅꯦ ꯍꯟꯗꯛ ꯍꯞꯇꯥꯁꯦ ꯌꯥꯗꯦꯅꯦ
ꯎꯝ ꯍꯦꯟꯅ ꯂꯩꯇꯕꯅꯦ
ꯁꯦꯜꯂꯤꯅꯦ ꯁꯦꯡꯕꯨ ꯂꯩꯔꯗꯤ ꯑꯗꯨꯝ ꯇꯧꯕ ꯌꯥꯔꯦꯅꯦ
ꯀꯪꯉꯦ ꯀꯪꯉꯦ ꯐꯖꯅ
ꯀꯪꯉꯗꯤ ꯊꯟꯕ ꯃꯇꯝꯗꯣ ꯂꯥꯛꯀꯅꯤ ꯀꯩꯅꯣ ꯉꯥꯏꯕ
ꯑꯁ ꯒꯥꯔꯤꯁꯨ ꯁꯦꯝꯅꯤꯡꯕꯅ ꯂꯣꯏꯔꯦ ꯒꯥꯔꯤꯁꯦ ꯁꯨꯡꯌꯥ ꯌꯥꯗꯔꯦꯅꯦ
ꯀꯡ ꯑꯁ ꯅꯪꯒꯤ ꯑ ꯃꯔꯨꯞꯀꯤꯗꯣ
ꯑꯥ ꯑꯦꯛꯇꯤꯟ
ꯑꯗꯨ ꯍꯦꯛ ꯐꯪꯉꯗꯤ ꯀꯨꯝꯂꯒꯦꯔꯣ ꯁꯦꯝꯕ
ꯍꯣꯏꯅꯦ ꯁꯨꯗ꯭ꯔꯦ ꯑꯗꯨ ꯋꯥꯎ ꯌꯦꯡꯉꯣ ꯂꯤꯁꯤꯡ ꯃꯔꯤ ꯃꯉꯥ ꯆꯪꯒ꯭ꯔꯅꯤ ꯑꯦ ꯀꯩꯅꯣꯃ ꯄꯨꯂꯦꯟꯗꯁꯨ ꯍꯣꯡꯉꯅꯤ
ꯏꯟꯖꯤꯟ ꯑꯣꯏꯜꯗꯤ ꯍꯣꯡꯕ ꯀꯨꯏꯗ꯭ꯔꯤꯗꯅ
ꯍꯣꯏ ꯀꯨꯏꯗ꯭ꯔꯤ ꯅꯍꯥꯟ ꯁꯥꯔꯚꯤꯁꯤꯡ ꯇꯧꯕꯗꯨꯗ ꯄ꯭ꯂꯁꯄ꯭ꯂꯦꯠ ꯍꯣꯡꯕꯗꯨꯗ ꯃꯣꯏꯅ ꯑꯗꯤꯁꯤꯌꯔꯅꯦꯍꯦ ꯅꯍꯥꯟ ꯏꯕꯥꯅꯤ ꯆꯠꯄꯗ ꯇꯧꯕꯗꯨꯗꯤ
ꯑꯗꯨ ꯂꯥꯁ ꯏꯌꯔ ꯃꯥꯜꯂꯨꯕ ꯑꯗꯨꯅꯤꯗ
ꯄꯤꯌꯔꯅꯤꯍꯦ
ꯈꯡꯗꯔꯦ ꯃꯇꯝꯆꯤꯅ
ꯇꯣꯂꯣꯞꯁꯨ ꯆꯪꯗ꯭ꯔꯤ ꯑꯣꯏꯔꯛ ꯐꯗ꯭ꯔꯒꯤ ꯀꯔꯤ ꯃꯇꯝ ꯆꯪꯗꯣꯏꯅꯣ ꯈꯪꯗꯦ ꯍꯟꯗꯛꯁꯦ ꯊꯦꯡꯉꯦ
ꯈꯪꯗꯦꯅꯦ ꯍꯟꯗꯛꯁꯦ
ꯐꯖꯅ ꯀꯪꯒ꯭ꯔꯦ ꯌꯥꯗ꯭ꯔꯦ
ꯎꯝ ꯎꯝ ꯀꯪꯉꯦ ꯀꯪꯉꯦ ꯋꯥꯕꯁꯨ ꯂꯣꯏꯔꯦ ꯍꯟꯗꯛ ꯋꯥꯀꯞ ꯍꯦꯛ ꯍꯧꯕꯗꯒꯤ ꯐꯖꯅ ꯇꯨꯝꯕꯤꯗ꯭ꯔꯦ ꯅꯣꯡ ꯐꯗꯣꯛ ꯇꯨꯝꯃꯦ ꯐꯖꯅ ꯅꯣꯡ ꯐꯗꯣꯛꯗꯤ ꯎꯝ ꯍꯛꯆꯥꯡ ꯉꯝꯗ꯭ꯔꯦꯅꯦ ꯋꯥꯔꯦꯅꯦ
ꯉꯁꯤꯒꯤꯗꯤ ꯌꯦꯡꯒꯦꯔꯣ
ꯍꯌꯦꯡ ꯅꯠ ꯉꯁꯤ ꯅꯠꯇꯦ ꯍꯌꯦꯡꯅꯦꯍꯦ
ꯍꯌꯦꯡꯔꯣ
ꯁꯟꯗꯦ ꯁꯟꯗꯦ ꯃꯣꯔꯅꯤꯡꯗꯅꯦ ꯇꯥꯕꯗꯣ
ꯑꯣ ꯆ ꯆ
ꯄꯨꯡ ꯁꯟꯗꯦꯗꯤ ꯄꯨꯡ ꯑꯅꯤꯗꯨꯔ ꯑꯍꯨꯝꯗꯨꯔ ꯍꯥꯏꯕꯅꯤꯅꯦ ꯏꯪꯂꯦꯟꯒ ꯅꯣꯔꯋꯦꯗꯣ
ꯅꯤ ꯄ ꯍ
ꯑꯗꯨꯗꯤ ꯌꯦꯡꯉꯗꯤ ꯑꯁ ꯆꯔꯁꯇꯁꯨ ꯆꯠꯀꯅꯤ ꯑꯗꯨꯅꯤ ꯕꯦꯔꯥ ꯀꯥꯔ ꯀꯩꯁꯦ ꯑꯗꯨ ꯉꯁꯤ ꯆꯥꯔ ꯆꯠꯇ꯭ꯔꯤꯀꯣ
ꯐ꯭ꯔꯥꯏꯗꯦꯅꯦ ꯀꯩꯅꯣ
ꯑꯣ ꯐ꯭ꯔꯥꯏꯗꯦ ꯁꯇꯔꯗꯦ ꯈꯜꯂꯨꯔꯕ
ꯏꯁꯩ ꯁꯛꯅꯕ
ꯁꯣꯂꯣꯔꯣ ꯁꯤꯡꯒ ꯑꯦ ꯁꯣꯂꯣꯔꯣ ꯀ꯭ꯋꯥꯏꯔꯣ
ꯇꯨꯜꯕꯨꯅꯤ ꯀꯩꯅꯣ
ꯁꯦꯁ
ꯑꯣꯟꯊꯣꯛꯄꯤꯔꯣꯒ ꯍꯥꯏꯔꯗꯣꯏꯔꯥ ꯈꯪꯗꯦ
ꯑ ꯅꯤꯌꯥꯗ ꯅꯛꯆꯥꯔꯁ ꯀꯥꯕ꯭ꯔꯣꯅꯦ ꯃꯥꯗꯤ
ꯑ ꯈꯝꯗ ꯃꯥꯦ ꯍꯗ ꯃꯔꯔꯋꯥꯦ ꯇꯂ ꯇꯂꯦ ꯇꯧꯜ ꯂꯩ
ꯈꯪꯗ꯭ꯔꯦ ꯃꯇꯥꯁꯤꯒ ꯅꯤꯋꯥꯅꯤ ꯊꯣꯛꯑꯕꯣ ꯂꯩꯔꯤꯕ꯭ꯔꯣ
ꯊꯣꯛꯑꯦ ꯊꯣꯛꯑ ꯏꯟꯗꯣꯔ ꯑꯦ
ꯎꯝ ꯑꯩ ꯅꯣꯏ ꯉꯟꯅ ꯂꯣꯏꯔꯗꯤ ꯀꯣꯜ ꯇꯧꯔꯛꯑꯣꯀꯣ ꯍꯣꯔꯦꯟꯗꯤꯣ
ꯍꯣꯏꯅꯦ ꯅꯪ ꯄꯨꯡ ꯑꯍꯨꯝ ꯃꯔꯤꯗ ꯅꯠꯇ꯭ꯔꯣ ꯅꯪꯗꯤ
ꯑꯗꯨ ꯍꯥꯏꯕ ꯉꯝꯗꯦꯕ ꯃꯇꯝ ꯃꯇꯝꯗ ꯂꯩꯔꯤꯕꯕ ꯉꯟꯅ ꯂꯣꯏꯕ ꯃꯇꯝꯁꯨ ꯂꯩ ꯊꯦꯡꯅ ꯂꯣꯏꯕ ꯃꯇꯝꯁꯨ ꯂꯩ ꯑꯗꯨꯣ ꯅꯣꯏ ꯅꯕꯥꯅꯤ ꯆꯠꯊꯣꯔꯛꯏꯕ ꯊꯕꯛꯇꯣ ꯑꯗꯨꯗ ꯌꯦꯡꯉꯁꯤ ꯉꯟꯅ ꯂꯣꯏꯒꯦꯔꯥ ꯊꯨꯅ ꯂꯣꯏꯒꯦꯔꯥ
ꯅꯗꯧꯗ ꯃꯥꯂꯦꯗ
ꯑꯩ ꯍꯥꯏꯕ ꯉꯝꯗꯦꯍꯦ
ꯍꯣꯏ ꯀꯔꯤ ꯀꯔꯤ ꯆꯪꯒꯦꯔꯗꯤ ꯈꯪꯗꯦ
ꯑꯩꯈꯣꯏ ꯍꯦꯔꯣꯗꯣ ꯑꯗꯨꯁꯨ ꯎꯝ ꯃꯣꯏꯒꯤ ꯒꯥꯔꯤ ꯊꯧꯕꯗ ꯗ꯭ꯔꯤꯞ ꯇꯧꯅꯤ ꯍꯥꯏꯕꯅꯤꯀꯣ ꯁꯤꯔꯣꯁꯤ ꯁꯤꯂꯣ
ꯀꯔꯤ ꯒꯔꯤꯕꯨ ꯄꯤꯗꯣꯏꯅꯣꯕ ꯃꯣꯏꯖꯦ
ꯈꯪꯗꯦ ꯀꯥꯔꯒꯨꯝꯕ ꯑꯣꯏꯔꯝꯅꯤꯗ ꯑꯣ ꯗ꯭ꯔꯤꯞ ꯀꯥꯊ ꯍꯥ ꯇꯧꯈꯥꯏꯔꯗꯤ ꯎꯝ ꯑꯥ ꯍꯥ
ꯍꯟꯗꯛ ꯊꯥꯎꯗꯤ ꯇꯥꯡꯈꯜꯂꯛꯇꯦꯀꯣ
ꯍꯥꯎꯗꯤ ꯇꯥꯅꯤꯗ ꯑꯗꯨꯝ ꯂꯩꯗ ꯑꯗꯨꯕꯨ ꯑꯁ ꯊꯥꯎꯁꯦ ꯏ ꯇ꯭ꯋꯦꯟꯇꯤꯅ ꯕ꯭ꯂꯦꯟ ꯇꯧꯔꯦꯅꯦ ꯌꯥꯗꯔꯦꯅꯦ
ꯅꯪꯒꯤꯗꯨ ꯊꯥꯎꯗꯣ ꯅꯪꯒꯤꯁꯨ ꯒꯥꯔꯤꯗꯣ ꯈꯔ ꯀꯨꯏꯕꯅꯤꯅ ꯊꯥꯎ ꯑꯃꯗ ꯂꯩ ꯂꯧꯗꯅ ꯃꯤꯛꯁ ꯇꯧꯅꯕ ꯁꯅꯕꯒꯤꯗꯣ ꯎꯗ꯭ꯔꯣ ꯄꯦꯠꯁꯇꯒ ꯊꯣꯔꯛꯄꯗꯣ
ꯊꯥꯎꯗ ꯍꯥꯞꯄꯗꯨꯔꯣ
ꯍꯣꯏ
ꯑꯣ ꯃꯤꯛꯁ ꯇꯧꯕꯗꯣ
ꯅꯣꯏ ꯈꯤꯇꯪ ꯈꯤꯇꯪ ꯃꯤꯁ ꯇꯧꯕꯗꯣ
ꯑꯣ
ꯑꯗꯨꯗ ꯑꯗꯨꯗ ꯑꯗꯨꯝ ꯌꯦꯡꯉꯒ ꯇꯧꯑꯣ
ꯐꯔꯦ ꯐꯔꯦ ꯑꯗꯨꯗꯤ
ꯑꯥ ꯐꯔꯦ ꯐꯔꯦ